ꯍꯜꯂꯣ ꯇꯔꯕꯣ
ꯇꯥꯔꯦ
ꯎꯝ ꯉꯁꯥꯏꯒꯩꯗꯤ ꯐꯖꯅ ꯇꯥꯗꯦ ꯍꯥꯏꯕ
ꯑꯧ ꯃꯔꯛ ꯃꯇꯦꯛ ꯃꯇꯦꯛ ꯇꯠꯄꯒꯤ ꯇꯥꯏꯞ ꯇꯧꯕꯗꯣ
ꯑꯝ
ꯎꯝ
ꯑꯗꯨꯅꯦ ꯑꯩꯅ ꯍꯥꯏꯔꯤꯖꯦ ꯃꯊꯖꯦ ꯁꯥꯏ ꯍꯥꯏꯕꯌꯝ ꯌꯨ ꯄꯤ ꯑꯦꯁ ꯁꯤꯒ ꯍꯣꯠꯅꯔꯤꯕ ꯀꯥꯡꯕꯨ ꯑꯁ ꯀꯣꯛꯀ ꯊꯤ ꯆꯥꯛꯑꯅꯤ
ꯑꯁ ꯆꯥꯝꯅꯦ ꯑꯁ ꯑꯗꯣ ꯌꯨ ꯄꯤ ꯑꯦꯁ ꯁꯤꯅ ꯇꯁꯦꯡꯅ ꯎꯝ
ꯆꯥꯝꯅꯤ ꯕꯁ ꯀꯣꯛꯇꯅ ꯆꯥꯑꯝꯅꯤ ꯈꯖꯤꯛ ꯀꯛꯇ ꯅꯠꯇꯦ ꯍꯟꯗꯛ ꯑꯩꯈꯣꯏ ꯂꯥꯏꯕ꯭ꯔꯦꯔꯤꯗ ꯑꯩꯈꯣꯏꯒ ꯑꯗꯨꯝ ꯄꯨꯟꯕ ꯍꯟꯗꯛ ꯍꯟꯗꯛ ꯑꯩꯈꯣꯏ ꯑꯗꯨꯗꯤꯗꯤ ꯑꯅꯣꯏꯕꯤ ꯀꯋꯥꯗ ꯅꯪꯅ ꯈꯪꯉꯦ ꯍꯥꯏꯕꯗꯣ ꯑꯣꯖꯥ ꯍꯥꯏꯕꯗꯣ ꯑꯗꯨꯗ ꯁꯨꯝ ꯍꯥꯏꯕꯅꯤ ꯁꯟꯅꯣ ꯈꯤꯇꯪ ꯊꯣꯡꯕ꯭ꯔꯥ
ꯊꯣꯡꯕꯗꯤ ꯈꯪꯗꯦ ꯑꯗꯨꯝ ꯃꯣꯏ ꯃꯄꯥꯗꯣ ꯂꯥꯏꯔꯤꯛ ꯍꯩꯃꯟꯕꯩ ꯀꯩꯅꯣ ꯀꯣꯛꯇꯣ ꯍꯥꯏꯗꯤ ꯃꯌꯥꯝꯒ ꯃꯥꯟꯅꯗꯝꯅꯦ ꯍꯥꯏꯕ ꯂꯥꯏꯔꯤꯛꯇꯣ ꯃꯣꯏ ꯃꯕꯕꯥꯗꯣ ꯍꯩꯕꯅꯦꯕ ꯈꯪꯕ꯭ꯔꯥ ꯑꯗꯨꯝ
ꯑꯥ
ꯑꯗꯨ ꯑꯗꯨꯅ
ꯀꯣꯛꯁꯦ ꯈꯔ ꯂꯤꯡꯕꯒꯤ ꯑꯃ ꯃꯌꯥꯝꯒ ꯏꯆꯥꯟ ꯆꯥꯟꯅꯗꯕ ꯇꯣꯉꯥꯟꯕ ꯀꯣ ꯄꯥꯎ ꯈꯟꯕꯩ ꯇꯥꯏꯞꯇ ꯇꯧꯕꯗꯣ ꯃꯆꯥꯅꯨꯄꯤꯗꯨꯗꯤ ꯑꯩ ꯊꯦꯡꯅꯗ꯭ꯔꯤꯕ ꯑꯍꯥꯟꯕꯅꯦꯕ
ꯑꯥ
ꯑꯗꯨꯅ ꯑꯗꯨꯝ ꯇꯧꯔꯝꯒꯅꯦꯕ
ꯑ ꯀꯩꯅꯣ ꯇꯧ ꯍꯕ ꯎꯝ ꯀꯔꯤꯕ ꯀꯔꯤꯕ ꯃꯥꯒꯤ ꯈꯪ ꯃꯊ ꯃꯣꯏ ꯃꯌꯥꯝ ꯑꯁꯤ ꯃꯣꯏꯒꯤ ꯃꯈꯔꯥꯒꯤ ꯃꯌꯥꯝꯕ ꯍꯥꯏꯇꯥꯔꯦ ꯃꯄꯁꯣꯒꯦ ꯃꯖꯥ ꯅꯨꯛꯇꯗꯝ ꯃꯥꯄꯣꯟ ꯃꯤ ꯑꯗꯨ ꯑꯦꯝ ꯄꯤ ꯁꯤꯒꯤ ꯄꯩꯈꯥ ꯊꯥꯕꯗꯣ ꯃꯦꯟꯁꯇ ꯂꯩꯍꯧꯔꯦ ꯑꯗꯣ ꯍꯧꯖꯤꯛ ꯋꯥ ꯆꯥꯡꯕꯗ ꯀꯣꯛꯆꯤꯟ ꯆꯥꯛꯄꯗꯣ ꯍꯧꯕ꯭ꯔꯥ ꯁꯣꯁꯦꯂꯥꯏꯁ ꯑꯣꯏꯅꯤꯡꯗꯕꯗꯣ ꯈꯪꯕ꯭ꯔꯥ ꯑꯗꯨꯃꯥꯏꯅ ꯇꯧꯋꯦ ꯍꯥꯏꯌꯦꯕ ꯍꯥꯏꯕꯗꯤ ꯃꯤꯁ ꯁꯤꯁ ꯂꯣꯏ ꯃꯈꯨꯟ ꯎꯅꯗꯕ ꯋꯥꯅꯤ ꯃꯥ ꯑꯦꯚ꯭ꯔꯤ ꯃꯊꯥꯡ ꯑꯃ ꯂꯣꯏ ꯁꯥꯏ ꯍꯥꯏꯕ
ꯃꯥꯅꯦ ꯁꯅ
ꯎꯝ ꯁꯦꯠꯇꯣꯦ ꯇꯧꯗ꯭ꯅꯦꯩꯅ ꯑꯗꯨ ꯂ ꯀ ꯁꯛꯁꯦꯁ ꯑꯣꯏꯕ ꯍꯥꯏꯁꯦ ꯍꯣꯏ ꯊꯕꯛ ꯇꯧꯕꯗꯣ ꯉꯥꯛꯇ ꯅꯠꯇꯦ ꯕꯤꯖꯤꯅꯦꯁ ꯇꯧꯔꯁꯨ ꯃꯥꯏ ꯄꯥꯛꯅ ꯌꯨꯝ ꯄꯥꯟꯕ ꯃꯆꯥꯗ ꯍꯥꯏꯗꯤ ꯌꯨꯝ ꯄꯥꯜꯂꯁꯨ ꯅꯨꯄꯥ ꯅꯨꯄꯤ ꯄꯣꯛꯇꯅ ꯅꯠꯇ꯭ꯔꯥ ꯑꯩ ꯂꯩꯇꯦ ꯀꯅꯔꯒꯁꯤꯗꯣꯏ ꯂꯩꯕꯕꯁꯤꯅꯦꯕ ꯑꯗꯨꯗꯨꯅꯦ ꯍꯥꯏꯕ ꯃꯥꯏ ꯄꯥꯛꯄ ꯍꯥꯏꯁꯦ
ꯎꯝ
ꯎ ꯍꯥꯏꯗꯤ ꯗꯤ ꯊꯕꯛ ꯇꯧꯕ ꯊꯕꯛ ꯇꯧꯗ꯭ꯔꯒꯁꯨ ꯕꯤꯖꯤꯅꯦꯁ ꯇꯧꯔ ꯆꯥꯎꯈꯠꯂꯒ ꯁꯣꯔꯁ ꯑꯣꯐ ꯏꯟꯀꯝ ꯑꯃꯗ ꯂꯩꯕ꯭ꯔꯣ
ꯎꯝ
ꯒ꯭ꯔꯣꯠꯇꯣ ꯑꯗꯨꯅꯦ ꯍꯥꯏꯕ ꯅꯃꯣ ꯑꯝꯇ ꯌꯥꯎꯗ꯭ꯔꯥ
ꯌꯥꯎꯗꯗ ꯑꯩ ꯑꯩ ꯄꯩꯁꯥ ꯍꯥꯏꯗꯤ ꯀꯩꯅꯣ ꯑꯣꯏꯅ ꯄꯩꯁꯥꯁꯦ ꯌꯥꯝꯅ ꯀꯩ ꯍꯥꯏꯅꯤ ꯐ꯭ꯂꯣ ꯐꯖꯅ ꯂꯥꯛꯐꯝ ꯂꯩꯇꯕꯅꯤꯅ ꯑꯩ ꯃꯔꯨ ꯃꯔꯨꯞ ꯌꯥꯎꯅꯤꯡꯗꯦꯕ ꯍꯣꯏ ꯍꯣꯏ ꯍꯣꯏ ꯑꯗꯨꯗ ꯑꯩ ꯃꯔꯨꯞ ꯌꯥꯎꯒꯗꯧꯗꯣꯏꯅꯣ ꯍꯥꯏꯗꯤ ꯊꯣꯛꯑꯒꯁꯨ ꯆꯥꯡ ꯅꯥꯏꯅ ꯊꯣꯛꯇꯕꯗꯣ
ꯑꯔꯦ ꯏ ꯊꯒ ꯁꯅꯒꯦ ꯆꯠ ꯏ
ꯈꯥꯏꯗꯣꯛꯅꯤꯉꯥꯏ ꯌꯥꯎꯗꯦꯕ ꯍꯣꯏ
ꯎꯝ ꯅꯪꯒꯤ ꯆꯠꯄꯗꯣ ꯋꯥꯔꯤ ꯐꯥꯎ ꯄꯩ ꯁꯥꯥ ꯍꯥꯞꯄ ꯀꯩꯅꯣꯝ ꯆꯥꯅꯤꯡꯕ ꯀꯩꯅꯣꯝ ꯂꯩꯅꯤꯡꯕ ꯃꯤꯅꯤꯄꯨꯟꯗ ꯆꯠꯂ ꯌꯨꯝꯗꯒꯗꯤ ꯀꯩꯁꯨ ꯍꯥꯏꯗ꯭ꯔꯦꯗ ꯑꯩꯁꯨ ꯀꯨꯏꯔꯦꯗ ꯍꯥꯏꯗꯕꯒꯗꯤ ꯍꯥꯏꯕꯗꯤ ꯍꯣꯏ ꯅꯣꯡꯐꯥꯗꯣ ꯑꯩꯒꯤ ꯂꯩꯇ꯭ꯔꯀꯥꯟꯗꯗꯤ ꯏꯆꯦ ꯆꯥꯟꯊꯁꯤꯅ ꯄꯤꯔꯃꯣ ꯈꯣꯠꯄꯣ ꯑꯗꯨꯗꯤ ꯍꯥꯏꯗꯅ ꯐꯜ ꯇꯕꯗ ꯀꯥꯏꯏꯗꯒꯤ ꯁꯛꯁꯤ ꯊꯤꯔꯤ ꯏꯁꯀꯤꯟ ꯀꯦꯌꯔ ꯇꯧꯏ ꯃꯌꯥꯝꯁꯤ ꯀꯔꯤ ꯄꯥꯝ ꯂꯩꯕꯗ ꯂꯩꯕꯗ ꯄꯩꯁꯥꯅ ꯊꯣꯛꯇ
ꯀꯔꯛꯀꯅꯤꯗ ꯑꯗꯣ ꯑꯌꯥꯝꯕꯅ ꯇꯩꯕ ꯈꯣꯠꯄꯒꯤ ꯉꯥꯛꯇꯁꯨ ꯅꯠꯇꯦ ꯋꯥꯈꯜ ꯅꯨꯡꯉꯥꯏꯅ ꯂꯩꯕ꯫ ꯍꯥꯏꯕ ꯑꯃꯁꯨ ꯂꯩ ꯑꯩꯈꯣꯏꯒꯤ ꯏꯁꯇ꯭ꯔꯦꯁ ꯈꯨꯠꯂꯩꯁꯤꯗꯕꯨ ꯀꯥꯏꯗꯩꯅꯣ꯫
ꯃꯥ꯫
ꯅꯨꯡꯉꯥꯏꯔꯒꯁꯨ ꯀꯨꯏꯗꯦ ꯍꯥꯏꯕ ꯑꯃ ꯅꯠꯇ꯭ꯔꯒ ꯑꯃ ꯑꯗꯨꯝ꯫
ꯗꯨꯅꯤ ꯍꯥꯏꯁꯦ ꯃꯊꯕꯨ ꯁꯥꯏ꯫
ꯑꯁ ꯉꯔꯥꯡꯗꯁꯨ ꯑꯩꯈꯣꯏ ꯕꯣꯛꯇꯣ ꯅꯥꯕꯒꯤ꯫ ꯃꯊꯥ ꯁꯥꯔ ꯍꯜꯂꯛꯏꯅꯦ꯫ ꯑꯩꯈꯣꯏ ꯃꯥꯈꯣꯏ ꯑꯩꯈꯣꯏ ꯃꯥ꯫ ꯑ ꯄꯣꯛꯄ ꯃꯃꯥꯗꯣ꯫
ꯀꯩꯅ ꯍꯥꯏꯅꯣꯕ꯫
ꯆꯨꯝꯅꯕꯨꯗꯤ ꯅꯥꯕ ꯑꯗꯣ ꯃꯥꯗꯣ ꯁꯨꯝ ꯍꯟꯅꯨꯔꯛꯑꯕꯅꯤꯅ ꯃꯃꯤꯠꯇ ꯁꯨꯝ ꯀꯩꯀꯩ ꯐꯠꯇꯕ꯫ ꯎꯔꯛꯄꯗꯣ꯫
ꯑꯣ ꯍ ꯍ ꯄꯨꯕ ꯌꯥꯅ ꯇꯧꯔꯛꯄꯗ꯫
ꯍꯣꯏ ꯍꯣꯏ ꯑꯗꯨꯗꯨꯅꯦ꯫ ꯈꯪꯗꯦ ꯂꯩꯐꯝ ꯈꯪꯗꯦ ꯑꯩꯅ ꯑꯩꯈꯣꯏꯗ ꯂꯩꯔꯁꯤꯁꯨ꯫ ꯁꯨꯃꯥꯏ꯫ ꯑꯗꯨꯗꯤ ꯈꯪꯗꯦ ꯑꯗꯣ ꯌꯥꯝꯗꯤ ꯌꯥꯝꯃꯝꯃꯅꯤ ꯃꯥꯁꯦ꯫ ꯑꯣꯏꯔꯦꯃꯦ꯫ ꯑꯃꯨꯛ ꯀꯥꯏꯗ ꯃꯁꯨꯒꯤ ꯃꯁꯨ ꯐꯪꯉꯕꯅꯦ ꯎꯝ꯫
ꯑꯩꯈꯣꯏꯁꯨ ꯎꯔꯛꯈꯤꯗꯣꯏꯅꯤꯀꯣ꯫
ꯎꯝ꯫ ꯑꯗꯨꯗꯨꯅ ꯑꯁ ꯈꯪꯗꯦ
ꯏꯁꯁ ꯑꯁ ꯅꯣꯏ ꯂꯝꯕꯤꯗꯣ ꯀꯣꯂꯥꯁ ꯊꯍꯧꯔꯦꯍꯦ ꯅꯍꯥꯟ꯫ ꯁꯤꯡꯖꯨ ꯁꯤꯖꯨ ꯂꯩꯦ ꯂꯥꯛꯀꯗ ꯅ ꯔꯦꯃꯦ꯫
ꯑ ꯑꯗꯨꯜ ꯂꯤꯁꯥ ꯂꯛꯅ꯫ ꯃꯣꯏ ꯂꯩꯀꯦꯜ ꯃꯣꯏ ꯂꯩꯔꯛꯇ ꯈꯣꯡꯕꯥꯟ ꯇꯧꯊꯣꯛꯄꯒꯤ ꯊꯥꯕ ꯅꯪꯍꯧꯗ꯭ꯔꯤꯅꯦꯕ꯫
ꯑꯥ꯫
ꯃꯤꯒꯤ ꯊꯥꯅꯔꯤ ꯀꯥꯟꯁꯤꯗ ꯃꯤ ꯃꯣꯏ ꯂꯩꯔꯛꯇꯨꯅ ꯈꯣꯡꯕꯥꯟ ꯀꯟꯅ ꯇꯧꯊꯣꯛꯑꯦ ꯑꯗ ꯒꯥꯔꯤ ꯊꯧꯖꯤꯟꯕ ꯆꯟꯗ꯭ꯔꯦ꯫ ꯔꯦꯗꯅ꯫
ꯔꯣꯏ ꯊꯥꯗꯔ꯭ꯦ꯫
ꯑꯗꯨ ꯊꯥꯍꯧꯗ꯭ꯔꯦ ꯑꯗ ꯊꯥꯔꯛꯀꯅꯤꯗ꯫
ꯑꯥ꯫
ꯃꯌꯥꯝ ꯊꯥꯅꯔꯤ ꯀꯥꯟꯗ ꯃꯣꯏ ꯂꯩꯔꯛꯇꯨꯅ ꯃꯣꯏ ꯂꯩꯔꯛ ꯇꯪꯈꯥꯏ ꯍꯥꯏꯃ ꯈꯣꯡꯕꯥꯟꯗꯣ ꯂꯣꯏ ꯀꯣꯊꯣꯛꯑꯦ꯫ ꯎꯝ꯫ ꯑꯗꯨꯅꯦ ꯑꯁ ꯑꯩꯈꯣꯏ ꯂꯩꯔꯤꯁꯦ ꯑꯩꯅ ꯈꯪꯉꯛꯄꯗꯅꯦꯁꯦ ꯀꯣꯏꯂꯥꯁ꯫ ꯑꯁ ꯊꯥꯕꯁ ꯀꯨꯏ ꯍꯥꯏꯗꯤ ꯑꯃꯨꯛ ꯈꯛꯇꯪ ꯈꯪꯉꯦꯕ꯫
ꯑꯗꯨꯗꯒꯤ ꯀꯣꯏꯂꯥꯁ ꯊꯥꯔꯛꯇꯕꯁꯦ ꯑꯥ ꯑꯗꯣ ꯁꯨꯛꯊꯥ꯫ ꯑꯥ ꯊꯥꯗꯅꯅꯦ ꯀꯣꯏꯂꯥꯁ ꯊꯥꯕ ꯀꯣꯏꯂꯥꯁꯦ ꯑꯍꯤꯡꯗ ꯊꯥꯏꯗꯅ ꯍꯧꯖꯤꯛꯀꯥꯟꯗꯤ꯫ ꯃꯌꯥꯝꯁꯦ ꯀꯩꯅꯣ ꯊꯣꯡꯒꯥꯟ ꯊꯣꯡꯒꯥꯟꯗ ꯂꯣꯏ ꯂꯩꯅꯔꯦ ꯌꯦꯡꯅꯕꯗ ꯅꯣꯛꯄꯗ꯫ ꯀꯣꯏꯂꯥꯁ ꯊꯥꯕꯤꯗꯣꯅꯦ꯫ ꯑꯃꯨꯛ ꯊꯥꯗ ꯑꯣꯏꯔ ꯃꯦ ꯍ ꯍꯣꯏ꯫
ꯎꯔꯗ ꯄꯩꯇꯞ ꯇꯅꯖꯥꯏ꯫
ꯑꯗꯣ ꯃꯣꯏꯗꯣ ꯃꯊꯛꯇ ꯑꯃꯨꯛ ꯊꯥꯔꯛꯀꯅꯤ ꯍꯥꯏ ꯑꯗꯣ ꯀꯌꯥꯝ ꯀꯨꯏꯅ ꯑꯃꯨꯛ ꯆꯪꯗꯣꯏꯅꯣ ꯈꯪꯗꯦ ꯑꯗꯨꯅ꯫ ꯀꯣꯏꯂꯥꯁꯦ ꯀꯥꯏꯕ ꯉꯥꯏꯔꯥ ꯈꯪꯗꯦ ꯏꯁꯤꯡ ꯊꯨꯝꯈ꯭ꯔꯗꯤ ꯌꯥꯗꯦ ꯍꯥꯏꯕ꯫ ꯑꯩꯈꯣꯏ ꯂꯥꯏꯔꯤꯛꯇꯤ ꯊꯨꯡꯒꯟꯕꯅꯤꯅ꯫
ꯍꯣꯏ ꯑꯗꯨ꯫
ꯎ
ꯍꯧꯖꯤꯛꯀꯥꯟ ꯅꯣꯡ ꯆꯨꯅꯤꯡꯉꯦ ꯆꯠꯇ ꯅꯨ ꯄꯨꯡ ꯑꯅꯤ ꯑꯍꯨꯝ ꯆꯨꯕ ꯑꯗꯨꯋꯥꯏꯗ ꯎ ꯎꯝ ꯈꯣꯡꯂꯥꯟ ꯒ꯭ꯌꯥꯟ ꯇꯥꯗꯦ ꯈꯣꯡꯃꯥꯟ ꯒ꯭ꯌꯥꯟ ꯇꯥꯗꯕ ꯃꯇꯝꯅꯦ ꯍꯧꯖꯤꯛꯇꯤ
ꯃꯥꯅꯦ ꯉꯁꯤ ꯅꯣꯡꯃꯗ ꯇꯝꯕ ꯉꯝꯗꯦ ꯀꯩꯅꯣ
ꯁ ꯁ ꯁꯥꯖꯗꯦ
ꯑꯗꯨꯅꯦ ꯍꯥꯏꯁꯦ ꯑꯗꯨꯒ ꯍꯧꯖꯤꯛ ꯑꯃꯨꯛ ꯑꯣꯆꯥꯛ ꯆꯥꯛꯄꯩ ꯇꯥꯏꯞ ꯇꯧꯗ꯭ꯔꯣ
ꯆꯥꯛꯑꯦ ꯆꯥꯛꯑꯦ ꯆꯥꯏ ꯑꯁꯤ ꯍꯣꯔꯦꯟꯗꯒ ꯁꯕ ꯉꯥꯎꯗꯣꯏꯅꯦ ꯑꯩ ꯀꯥꯒꯖ ꯑꯔꯝꯕ ꯑꯃꯅꯤ
ꯑꯍꯤꯡꯗꯨꯝ ꯌꯥꯉꯝꯗꯕ꯭ꯔꯥ ꯆꯥꯛꯂꯛꯄ꯭ꯔꯥ ꯅꯨꯡꯗꯥꯡ
ꯑꯍꯤꯡꯗ ꯑꯍꯤꯡꯗ ꯉ ꯑꯉꯥꯡ ꯗ ꯍꯥꯏꯦ ꯃꯩ ꯃꯨꯠꯊꯠꯂꯒꯅꯦ ꯃꯩ ꯃꯨꯠꯊꯠꯂꯛꯒꯦ ꯑꯗꯣ ꯑꯩꯁꯦ ꯑꯔꯩꯕꯁꯤꯁꯦ ꯑ ꯗꯥꯋꯥꯏ ꯂꯩꯔꯦ ꯁꯨꯝ ꯏꯁꯇ꯭ꯔꯤ ꯂꯤꯠ ꯂꯩꯔꯦ ꯏꯁꯇ꯭ꯔꯤꯡ ꯍꯥꯏꯗꯤ ꯥꯕꯂꯒ ꯏꯁꯇ꯭ꯔꯤꯡ ꯑꯃ ꯏꯜꯂꯒ ꯑꯗꯨꯝ ꯐꯤꯒꯨꯝꯕ ꯐ ꯐꯗꯤꯒꯨꯝꯕ ꯌꯥꯡꯁꯤꯟꯕꯗ ꯑ ꯁꯥꯔ ꯂꯩ ꯉꯝꯗꯦꯕ
ꯑꯗꯨ ꯑꯗꯨꯅꯦ
ꯆꯨꯝꯅ ꯁꯥꯗꯕ
ꯑ ꯆꯥꯛ ꯌꯦꯟꯖꯥꯡ ꯉꯁ ꯃꯔꯣ ꯄꯨꯛꯁꯦ ꯄꯪ ꯇꯟꯗ ꯊꯜꯂꯦꯕꯨ ꯈꯔꯒ
ꯁꯅꯤꯠ ꯄꯨꯛ ꯊꯟꯕꯩꯕꯨꯗꯤ ꯍꯣꯏ ꯉꯁꯤ ꯑꯁꯤꯁꯦ ꯑꯌꯨꯛ ꯆꯠ ꯆꯥꯗ꯭ꯔꯦ ꯁꯪꯒꯣꯝꯐꯝ ꯌꯥꯝ ꯊꯛꯆꯜꯂꯦ ꯑꯗꯨ ꯆꯥꯅꯤꯡꯗꯦꯗꯤ ꯑꯌꯛꯇꯁꯦ ꯄꯥꯎ ꯉꯁꯜꯂꯦ ꯆꯥꯕꯩꯕꯨꯗꯤ ꯑꯗꯨꯝ ꯉꯔꯥꯡ ꯉꯔꯥꯡ ꯄꯥꯏ ꯆꯁꯟꯈ꯭ꯔꯦ ꯉꯔꯥꯡ ꯀꯥꯏꯗꯦ ꯈꯦꯆꯕꯨ ꯄꯣꯞ ꯇꯥꯏꯕ ꯄꯣꯞ ꯇꯥꯏꯈꯣ ꯑꯩꯅ ꯍꯥꯏꯔꯤꯁꯤꯅꯦ ꯑꯩꯅ ꯍꯥꯏꯔꯤꯁꯤꯅꯤ ꯀꯣꯟ ꯐꯦꯡꯕ ꯗꯤꯄꯥꯔꯠꯃꯦꯟꯒ ꯂꯣꯏ ꯋꯥꯟꯊꯕꯖꯥꯠꯅꯤ ꯏꯕꯦꯝ ꯑꯗ ꯑꯩ ꯂꯣꯏ ꯊꯣꯡꯉꯤꯉꯤ ꯏꯕꯦꯝꯃ ꯑꯗꯨꯒ ꯋꯥꯏꯕꯦꯝꯃ ꯑꯩ ꯂꯣꯏ ꯊꯣꯡꯕ ꯍꯥꯏꯗꯤ ꯆꯦꯡ ꯀꯤꯂꯣꯔꯦ ꯆꯦꯡ ꯀꯂꯣ ꯑꯍꯨꯝ ꯑꯅꯤꯥꯏꯍꯨꯝ ꯆ ꯔꯥꯏꯁꯨꯣ ꯀ ꯂꯩ ꯇ ꯇꯔꯦꯠꯀꯤꯗꯣ ꯂꯤꯇꯔ ꯇꯔꯦꯠꯇꯣ ꯈꯪꯉꯤꯗꯅ ꯑꯗꯨ ꯑꯅꯤ ꯑꯃ ꯊꯣꯡ ꯊꯣꯡꯉꯦ ꯑꯅꯤꯃ ꯍꯥꯏꯁꯦ ꯑꯩꯈꯣꯏ ꯏꯅꯝ ꯑꯇꯣꯝꯝꯕꯅ ꯑꯃ ꯃ ꯑꯃ ꯊꯣꯡꯉꯝꯃꯦ ꯑꯩ ꯑꯃꯦ ꯃꯥꯏ ꯑꯃ ꯊꯣꯡꯉꯝꯕꯗꯨꯅ ꯃꯌꯨꯝ ꯈꯔ ꯄ ꯆꯠꯈ꯭ꯔꯦ ꯍꯥꯏꯕꯗꯤ ꯃꯥꯂꯦꯝꯁꯤ ꯌꯥꯎꯗ꯭ꯔꯕꯅꯤꯅ ꯎꯇꯤꯗꯣ ꯃꯥꯅ ꯑꯃꯝ ꯊꯣꯡꯉꯝꯃꯦ ꯑꯩꯅ ꯑꯃꯝ ꯊꯣꯡꯉꯦ ꯑꯗꯨꯗꯣ ꯊꯕꯗꯣꯛ ꯌꯥꯗꯤ ꯍꯜꯂꯗ꯭ꯔꯥ ꯃꯩꯖꯥꯎ ꯊꯥꯒꯠꯂꯊꯣꯛꯂꯦ ꯑꯗꯗꯒꯤꯅꯦ ꯑꯈꯨꯝ ꯁꯤꯤꯟꯕꯅꯦ ꯑꯩ ꯈꯦꯁꯤ ꯄꯤꯔꯒ ꯍꯥꯎꯗ꯭ꯔꯤꯒ ꯊꯥꯡ ꯌꯥꯟꯒꯗꯕꯅꯦ ꯑꯗꯣ ꯑꯦꯚ꯭ꯔꯤ ꯄ ꯍꯥꯏꯗꯤ ꯑꯁ ꯎꯇꯤꯒꯤ ꯀꯥꯝꯊꯔꯛꯄꯣ ꯑꯗꯒꯤ ꯄꯣꯠꯇꯨ ꯊꯤꯠꯆꯟꯕ ꯑꯗꯒꯤ ꯀꯣꯝꯄꯥꯛ ꯍꯥꯏꯗꯤ ꯀꯣꯠꯄ ꯈꯣꯠꯄ ꯑꯗꯨꯝ ꯁꯣꯏꯕ ꯈꯣꯠꯄꯒꯤ ꯊꯕꯛ ꯉꯥꯛꯇꯅꯤꯗꯅ ꯑꯗꯨꯁꯨ ꯑꯃꯨꯛ ꯂꯣꯏ ꯁꯣꯏꯔꯤꯅꯤꯦꯝ ꯑꯩꯈꯣꯏꯅ ꯅꯍꯥꯟ ꯅꯍꯥꯟꯕꯨꯕꯣꯛꯅꯕꯨꯗꯤ ꯀꯩꯅꯣ ꯇꯧꯕꯤꯔꯝꯃꯦꯕꯀꯣ ꯈꯨꯃꯥꯏꯅ ꯎꯁꯣꯏꯒꯨꯝꯕ ꯀꯣꯏꯕ ꯈꯣꯠꯄ ꯑꯗꯒꯤ ꯀꯩꯅꯣ ꯀꯥꯊꯧꯕ ꯅꯨꯡꯗꯥꯡꯒ ꯇꯧꯊꯣꯛꯄꯤꯔꯝꯃꯦ ꯃꯔꯣꯏꯗꯩꯅ ꯃꯟꯊꯣꯛꯑꯝꯃꯦꯕ ꯂꯣꯏꯔꯒ ꯑꯗꯨ ꯑꯣꯏꯇꯥꯔꯁꯨ ꯑꯌꯨꯛꯇꯒꯤ ꯑꯗꯨꯝ ꯍꯧꯕ ꯑꯩꯁꯦ ꯃꯅꯥ ꯃꯁꯤꯡ ꯁꯣꯠꯄ ꯈꯣꯠꯄꯒꯤ ꯊꯕꯛ ꯑꯩ ꯑꯗꯨꯝ ꯄꯨꯡ ꯆꯩꯥꯏ ꯆ ꯍꯥꯏꯗ꯭ꯔꯥ ꯑꯔꯒ ꯞꯇꯥꯅ ꯁꯪꯒꯣꯏ ꯑꯃꯝꯗ ꯃꯣꯠꯂꯁꯨ ꯃꯣꯠꯂ ꯅꯨꯡ ꯃꯩ ꯊꯥꯒ ꯇꯧꯕ ꯅꯠꯇꯕꯅꯤꯅꯦ ꯂꯐꯨ ꯏꯔꯣꯝꯝꯕꯅ ꯀꯥꯝꯃꯦ ꯏꯔꯣꯝꯕ ꯁꯣꯏꯔꯦ ꯃꯪꯒꯟ ꯇꯧꯔꯒ ꯀꯥꯝꯃꯦ ꯑꯗꯨꯗꯣ ꯃꯔ ꯑꯗꯨꯝꯁꯨ ꯑꯗꯨ ꯏꯅꯝꯃꯅ ꯑꯗꯨꯝ ꯈꯛꯇꯅ ꯃꯦꯠꯄꯤꯔꯝꯃꯤꯁꯦ ꯃꯔꯣꯏ ꯊꯣꯡꯉꯦ ꯃꯔꯣꯏ ꯊꯣꯡꯕꯁꯨ ꯍꯥꯎ ꯃꯉꯥꯜꯂꯦꯕꯩ ꯏꯁꯥ ꯊꯥꯕ ꯑꯗꯨꯝ ꯍꯥꯎꯕꯗꯣ ꯍꯥꯏꯕꯗꯤ ꯃꯃꯣꯟ ꯊꯝꯃꯣꯟꯒ ꯑꯗꯨꯃꯥꯏ ꯃꯁꯛꯇꯣ ꯀ ꯀꯨꯏꯅ ꯉꯧꯔꯒ ꯒ ꯑꯃ ꯃꯍꯤ ꯊꯥꯞꯇꯕꯗ ꯆꯤꯡꯍꯤꯗꯪ ꯍꯩꯔꯒ ꯊꯣꯡꯉꯦꯕꯀꯣ ꯍꯥꯏꯗꯤ ꯎ ꯑ ꯀꯩꯅꯣ ꯃꯍꯤ ꯍꯥꯞꯇ꯭ꯔꯦꯕ ꯍꯥꯏꯕꯗꯤ ꯃꯍꯤ ꯍꯥꯞꯆꯟꯕꯗꯨꯗꯤ ꯌꯥꯝꯝ ꯍꯥꯎꯇꯦ ꯍꯥꯏꯕ ꯅꯝ ꯃꯍꯤ ꯍꯥꯞꯄꯒ ꯃꯔꯣꯏ ꯆꯥꯛꯀ ꯆꯥꯅꯕ ꯊꯣꯛ ꯕꯗꯣ ꯑꯗꯨꯃꯥꯏꯅ ꯊꯣꯡꯗ꯭ꯔꯦ ꯐꯖꯅ ꯉꯥꯎꯔꯒ ꯀꯩꯅꯣ ꯀꯪꯂꯥꯒ ꯊꯥꯛꯑꯒ ꯕꯣꯔꯤꯒ ꯃꯣꯏꯗꯒ ꯐꯖꯅ ꯊꯛꯑꯒ ꯊꯣꯡꯉꯦ ꯑꯗꯨꯃ ꯄꯧꯀꯧꯔꯥꯗꯨ ꯍꯥꯎꯔꯠꯄ ꯀꯧꯔ ꯑꯗꯨꯗꯁꯨꯅ ꯅꯍꯥꯟꯈꯣꯏ ꯑꯩꯈꯣꯏ ꯁꯤꯒꯤ ꯃꯤꯟꯒꯤ ꯕꯦꯁꯣꯟꯁꯦ ꯌꯥꯝ ꯍꯥꯎꯕꯅꯦꯕ ꯑꯁꯤꯗꯒꯤ ꯃꯦ ꯀꯥꯏꯗ ꯄꯨꯔꯒ ꯕꯦꯁꯣꯟꯗꯨꯗꯣ ꯍꯥꯎ ꯃꯣꯏꯗꯣ ꯇꯛꯄ ꯗꯨꯀꯥꯟꯗ ꯌꯣꯟꯕꯅꯦꯕ ꯑꯩꯈꯣꯏ ꯃꯥꯝꯃ ꯍꯣꯏꯗ ꯑꯗꯨꯗꯒꯤ ꯑꯃꯨꯛ ꯄꯨꯡ ꯇꯔꯨꯛ ꯃꯈꯥꯏ ꯑꯗꯥꯋꯥꯏꯗ ꯇꯔꯦ ꯇꯔꯦꯠ ꯊꯣꯡꯕ ꯑꯣꯏꯇꯥꯁꯨ ꯉꯟꯅꯕꯗꯤ ꯂꯣꯏ ꯕ ꯑꯗꯨ ꯑꯣꯏꯔꯒꯁꯨ ꯑꯥ ꯄꯨꯡꯆꯥꯏ ꯆꯥꯏꯕꯗꯣ ꯆꯥꯛꯈꯨꯝꯗꯣ ꯆꯥꯛꯈꯨꯝ ꯃꯥꯟꯗ꯭ꯔꯕꯅꯤꯕ ꯅꯪꯕꯣ ꯑꯗꯒꯤ ꯁꯨꯝ ꯍꯥꯏꯕꯅꯦꯅꯦ ꯁꯟ ꯊꯥꯎꯒꯨꯝꯕ ꯇꯧꯕꯁꯤ ꯇꯤꯞ ꯇꯤꯞꯇꯤ ꯀꯥꯞꯊꯣꯔꯛꯇ꯭ꯔꯥ ꯑꯗꯨꯒꯤ ꯊꯥꯎꯔꯦꯛ ꯃꯌꯥꯝ ꯍꯣ ꯀꯩꯍꯣ ꯑꯗꯨꯗꯩ ꯑꯩꯉꯣꯟꯗꯅ ꯃꯆꯦꯠ ꯏ ꯃꯆꯤ ꯃꯆꯤ ꯃꯆꯤ ꯍꯥꯏꯕꯗꯤ ꯑ ꯊꯦꯡꯉꯅꯤ ꯍꯥꯏꯕꯒꯤ ꯇꯧꯕꯒꯤ ꯑꯃꯁꯨ ꯌꯥꯎꯕ ꯑꯗꯨꯒꯤ ꯑ ꯑꯩꯈꯣꯏꯒꯤ ꯑꯩꯈꯣꯏ ꯃꯃꯥꯩ ꯃꯆꯥ ꯅꯨꯄꯤꯗ ꯑꯃꯨꯛ ꯂꯥꯛꯑꯦꯂꯦ ꯄꯨꯡ ꯇꯔꯥꯈꯔ ꯃꯥꯅ ꯆꯥꯛꯈꯨꯝ ꯀꯣꯟꯅ ꯃꯥꯅ ꯈꯔ ꯐꯦꯡꯗꯣꯔꯛꯑꯦ ꯆꯈꯨꯝꯗ ꯃꯀꯨꯞ ꯃꯇꯥ ꯂꯩꯕꯅꯤꯅ ꯐꯦꯡꯐꯝ ꯂꯩꯕꯅꯤꯅ ꯐꯦꯡꯗꯣꯔꯛꯑꯦꯕꯀꯣ ꯑꯩꯈꯣꯏꯅ ꯃꯥꯍꯟꯅ ꯑꯃꯨꯛ ꯐꯦꯡꯕ ꯗꯤꯄꯥꯔꯠꯃꯦꯟ ꯌꯥꯎꯔꯒꯦꯅ ꯃꯥ ꯊꯣꯡ ꯊꯥꯛꯄ ꯀꯩꯝ ꯌꯥꯎꯔꯝꯗ꯭ꯔꯕꯅꯦꯕ ꯎꯇꯤ ꯊꯣꯡꯕ ꯍꯥꯏꯁꯤ ꯑꯗꯨꯝ ꯆꯪꯉꯦ ꯍꯥꯏꯕ ꯈꯦꯇꯤ ꯍꯥꯏꯁꯦ ꯆꯥꯝꯗꯅ ꯈꯣꯠꯇꯅ ꯐꯨꯠꯂꯅꯤ ꯑꯗꯒꯤ ꯑꯃꯨꯛ ꯁꯨꯖꯤꯜꯂꯅꯤ ꯊꯥꯎꯁꯣꯛ ꯑꯃꯨꯛ ꯇꯧꯔꯅꯤ ꯎꯇꯤ ꯑꯃꯨꯛ ꯊꯣꯡꯉ ꯑꯗꯩ ꯏꯟꯖꯥꯡ ꯑꯃꯨꯛ ꯊꯣꯡꯕꯗ ꯀꯨꯏꯕ ꯊꯛ ꯉꯥꯛꯇꯅꯦ ꯍꯥꯏꯕ ꯑꯗꯨꯅ ꯑꯩꯗꯣ ꯋꯥꯟ ꯊꯥꯎꯖꯟ ꯂꯥꯛꯏ ꯌꯥ ꯑꯩ ꯑꯩ ꯉꯁꯤꯗꯤ ꯄꯨꯡ ꯇꯔꯦꯠ ꯇꯔꯦꯠ ꯇꯔꯦꯠ ꯃꯈꯥꯏꯗ ꯇꯥꯗꯅꯤꯅ ꯍꯧꯒꯠꯄꯗ ꯉꯁꯤꯗꯤ ꯑꯒꯧꯕꯄ ꯍꯥꯏꯕꯗꯤ ꯐꯃ ꯂꯩꯔꯒ ꯍꯧꯒꯠꯅꯤꯡꯗ꯭ꯔꯕꯗꯣ
ꯎꯝ ꯄꯨꯡ ꯀꯌꯥꯗꯅ ꯀꯌꯥ ꯄꯨꯡ ꯀꯌꯥ ꯇꯥꯏ ꯊꯣꯡ ꯂꯣꯏꯔꯛꯄꯗ
ꯊꯃꯣꯏꯕꯨ ꯑꯗꯨꯝꯅ ꯉꯜꯂꯦꯕ ꯄꯨꯡ ꯇꯔꯥꯃꯥꯊꯣꯏ ꯑꯗꯨꯋꯥꯏꯗꯗꯤ ꯂꯣꯏꯔꯦꯕꯀꯣ ꯑꯗꯨꯑꯣꯏꯁꯨ ꯃꯥ ꯍꯦꯜꯂꯒ ꯕꯔꯣ ꯃꯤꯅꯤꯠ ꯅꯤꯄꯥꯟꯗꯅ ꯂꯥꯛꯑꯦꯕ ꯑꯗꯨ ꯇꯁꯨ ꯃꯥ ꯂꯛ ꯇ꯭ꯔꯤꯐꯥꯎ ꯑꯗꯨꯝ ꯃꯤ ꯍꯥꯏꯁꯦ ꯍ ꯆꯥꯗ꯭ꯔꯤꯉꯩ ꯂꯣꯏ ꯆꯥꯕꯁꯨ ꯂꯣꯏꯔꯒ ꯑꯃꯨꯛ ꯊꯕꯛꯇꯣ ꯏꯅꯝꯃ ꯂꯩ ꯃꯥ ꯂꯣꯏꯁꯜꯂꯣ ꯍꯧꯒꯠꯌꯥꯕꯗꯣ ꯑꯗꯨꯁꯨ ꯉꯝꯗꯕꯒꯤ ꯃꯊꯜ ꯌꯧꯔꯅꯤꯅ ꯑ ꯀꯩꯅꯣ ꯇꯧꯕꯗꯨꯅ ꯑꯃꯨꯛ ꯋꯥꯏ ꯇꯩꯕ ꯈꯣꯠꯄ ꯑꯗꯩ ꯆꯥꯛꯈꯨꯝꯁꯦ ꯊꯥꯎ ꯉꯥꯛꯇ ꯁꯤꯖꯤꯟꯅꯕꯒꯤ ꯊꯥꯎꯔꯛ ꯌꯥꯝ ꯀꯥꯕꯗꯣ ꯈꯪꯕ꯭ꯔꯥꯝ ꯑꯗꯨꯁꯨ ꯌꯥꯝ ꯅꯄ ꯑꯗꯨꯛꯀꯤ ꯀꯨꯀꯔꯗꯣ ꯀꯥꯝꯕꯒꯤ ꯑꯃ ꯀꯨꯀꯔꯗ ꯀꯥꯝꯊꯣꯔꯛꯄꯒꯤ ꯒ꯭꯭ꯂꯥꯁ ꯑꯗꯨ ꯑꯗꯨ ꯈꯟꯕꯗꯅ ꯑꯩꯅꯦ ꯑꯩ ꯑꯃꯨꯛ ꯈꯟꯅꯩ ꯀꯦꯆꯦꯒ ꯍꯧꯖꯔꯔꯣꯏ ꯍꯥꯏꯕꯗꯤ ꯋꯥꯕꯗꯣ ꯋꯥꯏ ꯍꯥꯏꯕ ꯎꯝ ꯍꯥꯏꯗꯤ ꯕꯨ ꯕꯨ ꯑꯃꯨꯛ ꯇꯧꯔ ꯑꯃꯨꯛ ꯑꯗꯨ ꯑꯗꯨꯒ ꯂꯣꯏꯁꯟꯅꯤ ꯑꯗꯒꯤ ꯍꯥꯡꯗꯣꯛꯎꯕ ꯈꯣꯇꯣꯒꯨꯝꯕ ꯃꯔ ꯂꯣꯏꯕ ꯀꯩꯅꯣꯎ ꯀꯔꯤ ꯀꯧꯇꯥꯛ ꯀꯔꯥꯡ ꯃꯌꯥꯝꯗꯣ ꯑꯃꯨꯛ ꯍꯥꯞꯆꯟꯅꯤ ꯗꯤꯁꯣꯟ ꯕꯣꯔꯥ ꯍꯥꯎꯕ ꯍꯥꯏ ꯄꯅꯝꯗ ꯕꯣꯔꯥ ꯈꯧꯔꯥꯡ ꯍꯧꯕ ꯍꯥꯏꯁꯤꯗ ꯍꯧꯔꯒ ꯐꯕꯠ ꯂꯣꯏꯁꯟ ꯌꯥꯗꯦꯕ ꯏꯁꯤꯡ ꯑꯃꯨꯛ ꯈꯤꯛꯇꯅ ꯈꯣꯠꯇꯅ ꯇꯧꯗꯅ ꯑꯃꯨꯛ ꯈꯨꯖꯝ ꯑꯗꯨꯝ ꯑꯃꯨꯛ ꯊꯥꯗꯔꯒ ꯑꯃꯨꯛ ꯇꯣꯠꯇꯔꯥ ꯑꯃꯨꯛ ꯍꯧ ꯑꯣ ꯑꯗꯨ ꯑ ꯌꯥ ꯑꯩ ꯏꯕꯦꯝꯃ ꯑꯩ ꯄꯧꯀꯧꯔꯥꯒ ꯀꯨꯟꯊ꯭ꯔꯥꯃꯨꯛ ꯍꯛ ꯃꯥ ꯍꯩꯃꯦ ꯀ ꯈꯔ ꯂꯩꯔꯛꯑꯝꯃꯦ ꯑꯆꯥꯄꯣ ꯂꯩꯍꯧꯔꯅ ꯍꯪꯉꯝꯕꯅꯦꯕ ꯀ꯭ꯋꯥꯒꯨꯝꯕ ꯑꯆꯥꯐꯣꯠꯀꯨꯝꯕ ꯌꯥꯎꯔꯨꯔꯅ ꯍꯥꯏꯗꯤ ꯑꯗꯨꯕꯨꯗ ꯑꯦ ꯂꯣꯏ ꯃꯁꯥꯒꯤ ꯆꯥ ꯄꯪꯁꯄꯣꯠꯇꯦꯗ ꯃꯣꯏꯁꯦ